ꯍꯜꯂꯣ
ꯑ ꯇꯥꯏ
ꯇꯥꯕ꯭ꯔꯣ ꯀꯩꯗꯧꯔꯤꯅꯣ ꯀꯩꯗꯧꯔꯤꯅꯣ ꯆꯥꯛ ꯊꯣꯡꯉꯕꯣ
ꯆꯥꯛ ꯑꯩꯈꯣꯏ ꯃꯥꯅ ꯊꯣꯡꯍꯧꯋꯦ
ꯏ ꯑꯣ ꯀꯩꯀꯩ ꯀꯩꯀꯩ ꯏꯟꯁꯥꯡ ꯊꯣꯡꯗꯣꯏꯅꯣ
ꯌꯦꯔꯨꯝ ꯊꯣꯡꯗꯩꯅꯦꯅ ꯌꯦꯔꯨꯝ ꯂꯩꯕ ꯆꯠꯂꯨꯔꯦ
ꯑꯣ ꯌꯦꯔꯨꯝꯖꯦ ꯑꯣ ꯕꯣꯏꯂꯔ ꯃꯔꯨꯝ
ꯑꯥ
ꯕ꯭ꯔꯣꯏꯂꯔ ꯃꯔꯨꯝꯗꯤ ꯏꯊꯥꯗ ꯆꯥꯕꯗꯗꯤ ꯐꯠꯇꯦꯀꯣ ꯃꯃꯜ ꯍꯦꯜꯂꯖꯨ ꯍꯥꯏꯗꯤ ꯌꯨꯝꯗ ꯂꯣꯏꯕ ꯀꯣꯏꯂꯔꯒꯨꯝꯕ ꯁꯁꯨꯝꯕꯒꯤ ꯃꯔꯨꯝꯁꯦ ꯁꯤꯅ ꯍꯦꯟꯅ ꯐꯩꯌꯦꯕ ꯆꯥꯕꯗ ꯌꯦꯔꯨꯝꯁꯦ ꯑꯗꯨꯕꯨ ꯐꯪꯗꯕꯅꯤꯅ ꯍꯥꯏ
ꯐꯪꯗꯕꯅꯤꯅ ꯑꯗꯨ ꯉꯇ ꯁꯤꯖꯤꯟꯅꯩꯗ ꯑꯩꯈꯣꯏ ꯁ꯭ꯋꯥꯏꯗꯗꯤ
ꯑꯥ ꯑꯗꯣ ꯏꯁꯥꯗꯗꯤ ꯈꯔꯗꯤ ꯑꯗꯨꯝ ꯁꯣꯛꯏꯕꯅꯤ ꯍꯥꯏꯗꯤ ꯕꯣꯏꯂꯔ ꯍꯥꯏꯁꯤꯗꯤ ꯊꯥ ꯑꯍꯨꯝꯗ ꯆꯥꯎꯍꯜꯂꯛꯏꯅꯤꯅ ꯀꯣ
ꯃꯥꯅꯦ ꯎꯝ
ꯃꯗꯣ ꯆꯥꯎꯅꯕ ꯍꯣꯠꯅꯕꯗ ꯍꯥꯏꯗꯤ ꯊꯨꯅ ꯆꯥꯎꯅꯕ ꯍꯣꯠꯅꯕꯗ ꯃꯉꯣꯟꯗ ꯄꯤꯖꯔꯤꯗꯣ ꯑꯗꯨꯅ ꯏꯊꯥꯖꯤꯗ ꯁꯣꯛ ꯕꯗ ꯑꯣꯏꯒꯦꯔꯥ ꯃꯔꯨꯝ ꯆꯥꯕ ꯑꯣꯏꯒꯦꯔꯥ ꯁꯤꯅ ꯕꯣꯏꯂꯔꯁꯦ ꯑꯉꯥꯡꯗꯤ ꯑꯩ ꯑꯉꯥꯡꯖꯦ ꯕꯣꯏꯂꯔ ꯃꯔꯨꯝꯁꯦ ꯄꯤꯖꯒꯅꯣꯗꯤ ꯍꯥꯏꯌꯦꯕ ꯃꯄꯨ ꯑꯣꯏꯅ ꯑꯗꯣ ꯍꯧꯖꯤꯛ ꯐꯪꯗꯕꯅꯤꯅ ꯑꯗꯨꯝ ꯆꯥꯏꯗ ꯃꯃꯨ
ꯎꯝ ꯑꯗꯨꯣ ꯃꯃꯜꯖꯨ ꯑꯗꯨꯝ ꯍꯧꯖꯤꯛ ꯃꯃꯜꯖꯨ ꯆꯞ ꯃꯥꯟꯅꯔꯦ ꯍꯥꯏꯕ
ꯕꯣꯏꯂꯔ ꯃꯔꯨꯝꯒ
ꯑꯃꯗ ꯇꯔꯥ ꯀꯣꯏꯂꯔꯁꯨ ꯑꯗꯨꯝ ꯍꯧꯖꯤꯛ ꯇꯔꯥ ꯄꯤꯗꯥꯏꯅꯦ
ꯄꯤꯌꯦ ꯀꯣꯏꯂꯔꯖꯨ
ꯄꯤ ꯑꯗꯨꯅꯦ ꯍꯧꯖꯤꯛ ꯃꯔꯨ ꯀꯩꯅꯣꯗꯨꯁꯨ ꯇꯔꯥ ꯇꯔꯥ ꯄꯤꯌꯦꯕ
ꯍꯣ ꯊꯕꯛꯛꯇꯤ ꯀꯩꯀꯩ ꯍꯣꯠꯅꯔꯤꯒꯦ
ꯁꯣꯝ ꯑꯉꯥꯡ ꯈꯔꯁꯤꯅ ꯁꯨꯃꯥꯏꯅ ꯇꯧꯔ ꯂꯩ
ꯑꯉꯥꯡ ꯁ꯭ꯀꯨꯜ ꯀꯥꯕ ꯌꯥꯎꯔꯕꯣ
ꯌꯥꯎꯔꯦ ꯑꯍꯟꯗꯨ ꯁ꯭ꯀꯨꯜ ꯀꯥꯔꯦ
ꯑꯣ ꯇꯨꯏꯁꯟꯒꯨꯝꯕ ꯊꯥꯕ꯭ꯔꯣ ꯌꯨꯝꯗ ꯁꯨꯝ ꯇꯥꯛꯏꯔꯣ
ꯌꯨꯝꯗ ꯇꯥꯛꯑ‌ꯦꯗ ꯍꯥꯏꯗꯤ ꯁ꯭ꯀꯨꯜꯗꯣ ꯑꯍꯥꯟꯕ ꯍꯟꯗꯛꯇ ꯆꯍꯤ ꯈꯛꯇ ꯀꯥꯕꯅꯦꯕ ꯄꯤ ꯖꯤꯗꯒꯤ ꯄ꯭ꯂꯦ ꯒ꯭ꯔꯨꯞ ꯇꯩ ꯀꯥꯕꯅꯤꯅ ꯇꯨꯏꯁꯟ ꯊꯥꯕꯗꯣ ꯈꯔ ꯉꯟꯃꯜꯂꯤꯌꯦꯅ ꯑꯗꯨꯝ
ꯍꯣꯏ ꯍꯣꯏꯗ ꯍꯧꯖꯤꯛꯇꯤ ꯑꯥ ꯃꯃꯥ ꯑꯣꯏꯕ ꯑꯩꯈꯣꯏꯅ ꯇꯝꯃꯨꯕ ꯂꯥꯏꯔꯤꯛꯇꯣ ꯍꯥꯏꯗꯤ ꯗꯨꯝ ꯄꯥꯜꯂꯦꯅ ꯃꯥꯡꯍꯟꯗꯕꯤꯗ ꯏꯁꯥꯒꯤ ꯑꯍꯩꯕꯗꯣ ꯏꯆꯥꯗ ꯈꯔ ꯇꯥꯛꯊꯣꯛꯄꯁꯦ ꯃꯣꯏꯅ ꯑꯦꯗ ꯑꯣꯏꯁꯨ ꯈꯪꯍꯧꯕꯁꯦ ꯃꯤꯅꯗꯤ ꯑꯗꯨꯝ ꯑꯩꯈꯣꯏꯁꯦ ꯃꯍꯩ ꯆꯥꯔꯕ ꯃꯍꯩ ꯑꯩꯈꯣꯏꯅ ꯇꯝꯃꯤꯗꯣ ꯈꯤꯇꯪꯗꯁꯨ ꯀꯥꯟꯅꯕꯗꯤ ꯐꯪꯉꯕꯗꯧ ꯐꯪꯉꯕꯒꯨꯝꯕꯅꯦꯕ ꯍꯥꯏꯗꯤ ꯏꯆꯥꯗ ꯇꯥꯛꯊꯣꯛꯄꯖ‌ꯦ ꯇꯨꯏꯁꯟꯖ‌ꯦ ꯑꯌꯥꯝꯕꯅ ꯇꯧꯔꯣꯏꯗꯝꯅꯤ ꯃ ꯆꯥꯖ‌ꯦ ꯃꯃꯥꯒ ꯑꯌꯥꯝꯕ ꯂꯣꯏꯅꯔꯕ ꯁꯤ ꯑꯐꯕ ꯑꯗꯨꯝ ꯑꯣꯏꯔꯗꯕꯅꯦꯕ ꯍꯥꯏꯗꯤ ꯇꯥꯛꯄꯤꯒꯗꯕꯅꯤ ꯗꯤ
ꯍꯣꯏ
ꯌꯨꯝꯗ ꯂꯩꯔꯒ ꯑꯗꯒꯤ ꯂꯥꯏꯛꯁꯨ ꯇꯥꯛꯄꯤꯒꯗꯕꯅꯤ ꯑꯗꯒꯤ ꯐꯣꯟ ꯌꯦꯡꯕꯒꯤ ꯍꯦꯕꯤꯠꯁꯦ
ꯎꯝ
ꯁꯤ ꯃꯃꯥ ꯑꯃ ꯑꯣꯏꯅ ꯃꯆꯥꯗ ꯊꯝꯕꯤꯔꯣꯏꯗꯕꯅꯦꯕ
ꯑꯥ
ꯍꯥꯏꯗꯤ ꯐꯣꯟ ꯌꯦꯡꯕꯩ ꯍꯦꯕꯤꯠ ꯂꯩꯈꯤꯕ ꯑꯉꯥꯡꯁꯦ ꯍꯥꯏꯗꯤ ꯃꯃꯤꯠꯇꯁꯨ ꯁꯣꯛꯂꯛꯏ ꯐꯣꯟ ꯐꯣꯟ ꯌꯦꯡꯕꯖꯤꯅ ꯍꯧꯖꯤꯛꯁꯦ ꯑꯃꯥꯡꯕꯩ ꯑꯃꯥꯡꯕ ꯃꯛꯇꯅꯦ ꯑꯣꯏꯔꯩꯖ‌ꯦ
ꯎꯝ
ꯑꯉꯥꯡꯗꯤ ꯐꯣꯟ ꯌꯦꯡꯉꯝꯅꯤꯅ ꯃꯤꯠ ꯁꯣꯛꯂꯛꯏ ꯑꯗꯩ ꯃꯤ ꯂꯣꯏꯅꯔꯔꯣꯏ ꯐꯠꯇꯕ ꯌꯦꯡꯉꯅꯤ ꯐꯠꯇꯕꯤ ꯍꯩꯅꯕꯤꯁꯦ ꯇꯧꯔꯛꯑꯅꯤ ꯑꯗꯒꯤ ꯁꯔꯥꯎꯟꯗꯤꯡꯖ‌ꯦ ꯍꯥꯏꯗꯤ ꯏꯃꯨꯡꯗꯗ ꯁꯨꯝ ꯂꯩꯁꯟ ꯄꯨꯊꯣꯛꯄꯤꯔꯒ ꯍꯥꯏꯗꯤ ꯃꯄꯥꯟꯒꯤ ꯍꯋꯥ ꯅꯨꯡꯁꯤꯠ ꯑꯌꯨꯛ ꯉꯟꯅ ꯍꯧꯒꯠꯄꯤꯔꯒ ꯁ꯭ꯀꯨꯜ ꯆꯠꯇ꯭ꯔꯤꯉꯩꯗ
ꯎꯝ
ꯍꯟꯗꯅ ꯑꯁꯤ ꯑꯁꯦꯡꯕ ꯅꯨꯡꯁꯤꯠ ꯁꯦ ꯐꯨꯍꯜꯂꯒ ꯑꯉꯥꯡꯁ‌ꯦ ꯃꯁꯥ ꯃꯎ ꯐꯅ ꯊꯝꯅꯕ ꯑꯐꯕ ꯆꯤꯟꯖꯥꯛ ꯄꯤꯖꯔꯒ ꯑꯉꯥꯡꯖ‌ꯦ ꯑꯗꯒꯤ ꯁꯨꯝ ꯁꯪꯕ ꯀꯥꯟ ꯄꯩꯁꯥ ꯂꯩꯕ ꯀꯥꯟꯗ ꯀꯣꯏꯕ ꯄꯨꯊꯣꯛꯄꯤꯒꯗꯕꯅꯤ ꯍꯥꯏꯗꯤ ꯑꯩꯈꯣꯏꯁꯨ ꯁꯨꯝ ꯏꯃꯨꯡꯗ ꯁꯨꯝ ꯍꯟꯕꯗ ꯃꯃꯥ‌ ꯑꯣꯏꯕ ꯑꯩꯈꯣꯏꯁꯨ ꯁꯨꯝ ꯕꯣꯔꯤꯡ ꯆꯨꯔꯛꯏꯗꯅ ꯑꯐꯛ ꯑꯐꯥꯏ ꯆꯨꯏ ꯑꯗꯒꯤ ꯀꯩꯅꯣꯝꯃ ꯇꯧꯔꯛꯑꯦꯕ ꯍꯥꯏꯕꯗꯤ ꯅꯣꯡ ꯐꯥꯗꯣꯛꯁꯨ ꯀꯣꯏꯊꯣꯛꯀꯗꯕꯅꯤ ꯀꯣꯏꯕ ꯖꯦ ꯍꯧꯖꯤꯛꯁꯦ ꯀꯩ ꯀꯩ ꯂꯝꯅ ꯏꯐ ꯐꯖꯔꯤꯒꯦ
ꯑꯁ ꯀꯣꯏꯕꯒꯌꯦ ꯀꯣꯏꯕꯒ ꯀꯨꯏꯔꯦꯗ ꯆꯠꯈꯤꯗꯕ
ꯑꯗꯨ ꯀꯣꯏꯕꯗꯣ ꯆꯠꯀꯗꯕꯅꯤ ꯍꯥꯏꯗꯤ ꯑꯥ
ꯑꯥ ꯑꯉꯥꯡ ꯑꯣꯏꯔꯤꯉꯩꯗꯗꯤ ꯆꯠꯂꯝꯃꯦ ꯌꯥꯝꯅ ꯍꯨꯖꯤꯛꯇꯤ ꯀꯨꯏꯔꯦꯗ ꯎꯈꯤꯗꯕ
ꯀꯣꯏꯕꯖꯦ
ꯍꯥꯏꯗꯤ ꯌꯨꯝ ꯄꯥꯜꯂꯕꯅꯤꯅ ꯏꯄꯨꯔꯣꯏꯕꯅꯒꯨꯝꯕ ꯄꯨꯊꯣꯛꯇ꯭ꯔꯗꯤ ꯀꯣꯏꯕꯖ‌ꯦ ꯑꯩꯈꯣꯏꯖ‌ꯦ ꯍꯧꯖꯤꯛꯇꯤ ꯁꯤ ꯌꯨꯝ ꯄꯥꯜꯂꯒ ꯅꯨꯄꯤꯖ‌ꯦ ꯅꯨꯄꯥꯒꯤ ꯃꯈꯥꯗ ꯂꯩꯅꯣ ꯂꯩꯅꯣꯗꯤ ꯍꯥꯏꯕ ꯑꯗꯣ ꯑꯌꯥꯝꯕꯅꯗꯤ ꯅꯨꯄꯥꯒꯤ ꯃ ꯈꯥꯗꯗꯤ ꯂꯣꯏ ꯂꯩꯌꯦꯕ ꯅꯨꯄꯤꯁꯦ ꯏꯁꯥꯒꯤ ꯑꯅꯤꯡꯕ ꯑꯄꯥꯝꯕꯖ‌ꯦ ꯅꯤꯡꯇꯝꯅ ꯄꯥꯡꯊꯣꯛꯄꯖꯤꯗꯤ ꯉꯝꯖꯗꯦꯀꯣ
ꯍꯣꯏ ꯂꯩꯁꯥꯔꯤꯉꯩꯒꯗꯤ ꯃꯥꯟꯅꯗꯦꯕ ꯀꯩꯁꯨ
ꯃꯥꯟꯅꯗꯦ ꯃꯥꯅꯤ ꯁꯤꯅꯤ ꯈꯦꯠꯅꯕ ꯂꯩꯕ ꯂꯩꯕ ꯍꯥꯏꯖ‌ꯦ ꯎꯝ ꯌꯨꯝ ꯌꯨꯝ ꯄꯥꯜꯂꯗꯤ ꯈꯦꯠꯅꯕꯖ‌ꯦ ꯑꯗꯨꯝ ꯂꯥꯛꯑꯦ
ꯎꯝ꯫
ꯂꯥꯛꯀꯅꯣꯁꯨ ꯌꯥꯗꯕꯅꯤꯅ ꯈꯦꯠꯅꯕꯁꯤꯗꯤ ꯂꯥꯛꯑꯦ ꯑꯗꯨꯗꯒꯤ꯫ ꯀꯣꯏꯕꯖꯦ ꯄꯨꯊꯣꯛꯀꯤ ꯄꯨꯊꯣꯛꯀꯗꯕꯅꯤ ꯑꯗꯒꯤ ꯑꯐꯕ ꯆꯤꯟꯖꯥꯛ ꯆꯥꯒꯗꯕꯅꯤ ꯍꯥꯏꯗꯤ ꯑꯩꯈꯣꯏ ꯑꯩꯈꯣꯏꯅ ꯐꯪꯍꯧꯗꯕ ꯀꯩꯅꯣꯁꯦ ꯏꯆꯥꯁꯤꯗ ꯍꯦꯛꯇ ꯐꯪꯍꯟꯕꯤꯒꯗꯕꯅꯦꯕ꯫
ꯃꯥꯅꯤ ꯃꯥꯅꯤ꯫
ꯏꯆꯥꯁꯦ꯫ ꯃꯤ ꯑꯣꯏꯅꯕ ꯑꯩꯈꯣꯏꯅ ꯁꯦꯝꯒꯗꯕꯅꯤ ꯑꯩꯈꯣꯏ ꯑꯩꯈꯣꯏꯅ ꯃꯤ ꯑꯣꯏꯍꯧꯗ꯭ꯔꯁꯨ ꯍꯧꯅ ꯃꯈꯣꯡ ꯁꯦꯡꯍꯧꯕ ꯍꯥꯏꯁꯦ ꯁꯤꯅ ꯑꯗꯨꯝ ꯃꯤ ꯑꯗꯨꯝ ꯑꯣꯏꯔꯒꯗꯕꯅꯦꯕ ꯑꯩꯈꯣꯏꯁꯦ ꯍꯥꯏꯗꯤ ꯃꯇꯤꯛ ꯆꯥꯕ ꯑꯣꯏꯗ꯭ꯔꯤꯁꯦ ꯏꯃꯥ ꯏꯄꯥ ꯈꯛꯇꯪ ꯇꯥꯏꯅꯕ ꯌꯥꯗꯦꯕ ꯑꯩꯈꯣꯏꯁꯦ ꯃꯈꯣꯡ ꯈꯔꯗꯤ ꯁꯦꯡꯗ꯭ꯔꯦꯕ ꯑꯗꯨꯅꯅꯦꯕ ꯃꯤ ꯑꯣꯏꯕ ꯉꯝꯗ꯭ꯔꯤꯁꯦ ꯏꯆꯥ ꯁꯤꯗꯗꯤ ꯐꯖꯅ ꯈ ꯁꯦꯝꯕꯤꯗꯅ ꯍꯥꯏꯗꯤ꯫ ꯊꯕꯛ ꯃꯆꯥ ꯃꯁꯨꯕꯨ ꯀꯔꯞꯁꯟ ꯇꯧꯕꯩ ꯋꯥꯅꯤ ꯑꯆꯧꯕ ꯊꯕꯛꯁꯤꯗꯤ ꯀꯔꯞꯁꯟ ꯉꯝ ꯄꯣꯟꯇꯦꯕ ꯍꯥꯏꯗꯤ ꯃꯥꯥꯟꯅ ꯍꯩꯔꯗꯤ ꯑꯆꯧ ꯑꯆꯧꯕꯗꯣ ꯊꯥꯔꯒ꯫ ꯃꯤ ꯑꯣꯏꯗꯣꯏꯅꯤ ꯑꯦꯛꯖꯥꯝꯗꯣ ꯊꯥꯔꯒ꯫
ꯑ꯫
ꯃꯇꯤꯛ ꯆꯥꯕꯗꯣ ꯑꯗꯨꯝ ꯑꯣꯏꯔ ꯗꯝꯕꯅꯦꯕ ꯑꯗꯨꯅ ꯏꯆꯥꯁꯤꯗꯤ ꯌꯥꯔꯤꯉꯩ ꯁꯦꯝꯒꯗꯕꯅꯤ ꯂꯥꯏꯔꯤꯛ ꯂꯥꯏꯁꯨ ꯐꯖꯅ ꯇꯥꯛꯇꯅ ꯑꯗꯒꯤ ꯑꯐꯕ ꯆꯤꯟꯖꯥꯛ ꯆꯥꯒꯗꯕꯅꯤ ꯍꯤꯡꯒꯣꯜꯗꯨꯁꯨ ꯍꯥꯏꯗꯤ ꯍꯤꯡꯒꯣꯜꯁꯦ꯫ ꯍꯤꯡꯒꯣꯜ ꯂꯩꯕꯅꯤꯅ ꯅꯣꯏꯗꯤ ꯄꯣꯠꯆꯩꯁꯦ ꯊꯥꯔ ꯆꯥꯎꯕ ꯍꯧꯖꯤꯛ ꯃꯄꯥꯟꯗꯒꯤꯅꯦ꯫ ꯏꯟꯁꯥꯡ ꯂꯩꯔ ꯆꯥꯕꯁꯦ ꯍꯥꯏꯗꯤ꯫ ꯃꯣꯏꯅ ꯍꯧꯖꯤꯛ ꯏꯝꯐꯥꯜ ꯂꯣꯝꯒꯤ ꯃꯤꯅ ꯀꯥ ꯍꯦꯟꯅ ꯅꯥꯔꯛꯏꯁꯦ꯫
ꯎꯝ꯫
ꯍꯥꯏꯗꯤ ꯇꯤꯟ ꯊꯨꯅ ꯆꯥꯎꯅꯕ ꯍꯥꯏꯗꯤ ꯀꯔꯥꯏꯗ ꯊꯥꯔꯒ ꯀꯔꯥꯏꯗꯒꯤ ꯍꯦꯛ ꯒ ꯌꯣꯜꯂꯛꯏꯅꯣ ꯍꯥꯏꯗ ꯈꯪꯗꯕꯤꯗ ꯌꯣꯜꯂꯝ ꯌꯣꯜꯂꯝꯕꯁꯦ ꯑꯗꯨꯝ ꯂꯩꯔ ꯆꯥꯕꯤꯅꯦꯕ ꯐꯕꯨ ꯐꯖꯔꯗꯤ꯫ ꯍꯥꯏꯗꯤ ꯃꯣꯏꯗꯤ ꯍꯦꯛꯇ ꯆꯥꯎꯅꯕ ꯍꯤꯗꯥꯛꯀꯥꯁꯦ ꯀꯥꯞꯁꯟꯗꯅ ꯍꯥꯏꯗꯤ ꯂꯐꯣꯏꯇꯗꯧꯔꯤꯁꯨ ꯑꯁꯪꯕꯗꯣ ꯍꯤꯗꯥꯛ ꯀꯥꯞꯁꯤꯜꯂꯒ ꯃꯨꯟꯕ ꯃꯥꯜꯍꯜꯂꯒ ꯌꯣꯜꯂꯤꯗꯣ ꯑꯗꯨꯒꯨꯝꯕꯅꯤꯕ꯫ ꯏꯁꯥꯅ ꯑꯩꯈꯣꯏꯅ ꯎꯗ꯭ꯔꯕꯅꯤꯅ ꯂꯩ ꯂꯩꯔꯦ ꯆꯥꯕꯁꯦ ꯆꯥꯎꯅꯕ ꯍꯣꯠꯅꯕꯗ ꯐꯖꯅꯕ ꯍꯣꯠꯅꯕꯗ꯫ ꯀꯔꯤ ꯀꯥꯞꯄꯝꯒꯅꯤꯗꯤ ꯈꯪꯗꯕꯤꯗ ꯑꯩꯈꯣꯏꯅ ꯂꯩꯔ ꯆꯥꯥꯁꯜꯂꯨꯕꯁꯤꯅ ꯏꯁꯥꯗ ꯁꯣꯛꯑꯦ꯫ ꯑꯗꯒꯤ ꯍꯧꯖꯤꯛ ꯑꯗꯨꯅ ꯁꯨꯒꯔ ꯂꯩꯕꯒꯤ ꯑꯗꯒꯤ ꯀꯦꯟꯁꯔ ꯅꯥꯕꯒꯤ ꯆꯥꯡꯁꯦ ꯃꯌꯥꯝ ꯑꯃ꯫ ꯋꯥꯡꯉꯛꯑꯦꯕ ꯍꯧꯖꯤꯛꯁꯦ ꯅꯠꯇ꯭ꯔꯣ ꯅꯥꯕꯩ ꯆꯥꯡꯗꯤ ꯑꯗꯨꯅ ꯑꯩꯈꯣꯏꯅ ꯍꯥꯏꯗꯤ ꯍꯤꯡꯒꯣꯜ ꯂꯩꯕ ꯅꯣꯏꯗꯤꯀꯣ ꯆꯟꯒꯗꯕꯅꯤ ꯍꯥꯏꯕꯗꯤ ꯂꯩꯔꯒ ꯇꯥꯗꯅꯕ ꯍꯣꯠꯅꯒꯗꯕꯅꯦꯕ ꯑꯗꯨ ꯗꯤ ꯄꯩꯁꯥꯁꯨ ꯁꯦꯞ ꯑꯣꯏꯔꯦ ꯏꯁꯥꯁꯨ ꯐꯔꯦ ꯂꯥꯏꯅꯥꯁꯨ ꯄꯛꯇ꯭ꯔꯦ꯫ ꯑꯐꯕꯒꯤ ꯑꯐꯕꯃꯛꯇꯅꯦ ꯀꯥꯟꯅꯕ ꯍꯥꯏꯗꯤ ꯑꯩꯈꯣꯏꯅ ꯂꯥꯏꯔꯤꯛ ꯇꯝꯃꯒ ꯃꯤ ꯑꯃꯃꯝ ꯑꯣꯏꯍꯧꯗ꯭ꯔꯁꯨ ꯏꯆꯥꯗ ꯂꯥꯏꯔꯤꯛ ꯇꯥꯛꯄꯤꯗꯅ ꯂꯥꯏꯔꯤꯛꯇꯒꯤ ꯐꯪꯉꯛꯄ ꯀꯩꯅꯣꯁꯦ ꯇꯧꯔꯒ ꯃꯤ ꯑꯣꯏꯅꯕ ꯏꯆꯥꯁꯨ ꯐꯖꯅ ꯁꯦꯝꯒꯗꯕꯅꯤ ꯑꯗꯨꯗꯒꯤ ꯃꯥ ꯑꯃ ꯑꯣꯏꯕꯩ ꯊꯧꯗꯥꯡ ꯂꯧꯔꯒ ꯑꯗꯨꯗꯒꯤ ꯍꯤꯡꯒꯣꯜ ꯁꯥꯝꯕꯜꯁꯨ ꯄꯣꯠ ꯊꯥꯔꯒ ꯏꯆꯥꯗꯁꯨ ꯑꯐꯕ ꯆꯤꯟꯖꯥꯛ ꯄꯤꯖꯒꯗꯕꯅꯤ ꯍꯧꯖꯤꯛ ꯁꯦ ꯑꯉꯥꯡꯁꯦ ꯃꯌꯥ ꯇꯦꯟ ꯆꯥꯕꯒꯤ ꯆꯥꯡꯁꯦ ꯌꯥꯝ ꯋꯥꯡꯅ ꯂꯥꯛꯑꯦꯕ ꯁꯤ ꯑꯩꯈꯣꯏ ꯃꯃꯥ ꯑꯣꯏꯕ ꯑꯩꯈꯣꯏꯒꯤꯁꯨ ꯑꯁꯣꯏꯕꯅꯦꯕꯁꯦ ꯑꯉꯥꯡꯗ ꯍꯥꯏꯗꯤ ꯄꯤꯕ ꯑꯉꯥꯡ ꯆꯥꯎꯕ ꯂꯣꯏꯕꯗꯨꯗ ꯆꯥꯛ ꯈꯔ ꯃꯥꯏꯔꯦꯟ ꯌꯨꯝꯗ ꯄꯥꯟꯕ ꯁꯨꯝꯕ ꯇ꯭ꯔꯣꯕꯣꯜ ꯃꯥꯏꯔꯦꯟ ꯈꯣꯡꯗ꯭ꯔꯨꯝ ꯁꯨꯝꯕꯁꯤꯒ ꯇꯛꯈꯥꯏꯔꯒ ꯊꯨꯝꯒ ꯇꯧꯔꯒ ꯄꯤꯖꯕꯤꯔꯒ ꯏꯟꯕꯤꯒꯗꯕꯅꯦꯕ ꯁꯤ ꯑꯩꯈꯣꯏꯗ ꯏꯟꯅꯤꯡꯗꯦ ꯃꯃꯥ ꯑꯣꯏꯕꯁꯦ ꯑꯩꯈꯣꯏ ꯑꯩꯈꯣꯏꯒꯤꯁꯨ ꯑꯁꯣꯏꯕꯅꯦꯕ ꯂꯥꯛꯏꯁꯦ꯫
ꯎꯝ꯫
ꯁꯦꯂꯦꯁꯀꯨꯝꯕ ꯑꯆꯥꯄꯀꯣꯜꯒꯨꯝꯕꯁꯦ ꯑꯉꯥꯡꯁꯦ ꯄꯤꯖꯩꯌꯦꯕ ꯑꯗꯨꯅ ꯃꯣꯏ꯫ ꯑꯗꯨꯒꯤ ꯆꯥꯕꯒꯤ ꯍꯩꯅꯕꯤ ꯑꯊꯨꯝꯕ ꯆꯥꯕꯒꯩ ꯈꯣꯠꯄꯒꯤ ꯍꯩꯅꯕꯤꯁꯦ꯫
ꯑꯥ꯫
ꯂꯩꯒꯤꯕꯁꯤꯅꯅꯦꯕ ꯃꯣꯏꯗ ꯃꯌꯥ ꯁꯣꯛꯂꯛꯄ ꯌꯥ ꯇꯤꯟ ꯆꯥꯕꯒꯤ ꯆꯥꯡ ꯋꯥꯡꯉꯛꯄ꯫ ꯑꯗꯒꯤ ꯒ꯭ꯌꯥꯟ ꯇꯥꯔꯛꯄꯗꯩꯗꯤ ꯈꯔ ꯆꯠꯄ ꯈꯣꯠꯄ ꯍꯩꯔꯛꯄ꯫ ꯋꯥ ꯁꯥꯟꯅꯕ ꯈꯣꯠꯅꯕ ꯇꯧꯕꯗꯤ ꯃꯤꯅ ꯑꯃ ꯆꯥꯕ ꯑꯃ ꯆꯥꯕꯁꯤ ꯃꯣꯏꯗꯤ꯫ ꯑꯗꯨꯅꯅꯦ ꯃꯣꯏꯅ ꯃꯌꯥ ꯇꯤꯟ ꯆꯥꯔꯒ ꯌꯥ ꯁꯣꯛꯑꯦ꯫ ꯑꯗꯒꯤ ꯍꯩ ꯃꯍꯤꯁꯤꯁꯨ ꯑ ꯃꯣꯏꯁꯦ ꯌꯣꯜꯂꯛꯏ ꯑꯆꯥꯄꯣꯠꯁꯦ꯫ ꯑꯉꯥꯡꯗꯤ ꯐꯖꯕ ꯀꯣꯕꯔꯗ ꯐꯖꯕꯁꯤꯅꯦ ꯄꯥꯝꯃꯤꯁꯦ꯫ ꯀꯣꯕꯔ ꯐꯖꯕ ꯋꯥꯅꯦ ꯑꯪꯀꯜ ꯁꯤꯛꯀ ꯍꯥꯏꯁꯦ ꯑꯂꯨꯁꯦ꯫ ꯀꯔꯝꯕ ꯑꯂꯨꯅ ꯁꯥꯔꯛꯏꯅꯣ ꯈꯪꯕ ꯅꯠꯇꯦꯕ ꯍꯥꯏꯕꯗꯤ ꯑꯩꯈꯣꯏꯅ ꯆꯥꯕꯗ꯫ ꯑꯃꯨꯕ ꯊꯦꯛꯆꯟꯕꯒ ꯌꯥꯎꯔꯛꯏꯗꯣ ꯐꯠꯇꯕꯅ ꯁꯥꯕꯩꯅꯦꯕ ꯑꯗꯨ ꯑꯗꯨꯗꯣ꯫
ꯎꯝ꯫
ꯌꯦꯡꯉꯒ ꯃꯨꯟꯅ ꯃꯨꯟꯅ ꯌꯦꯡꯉꯒ ꯑꯗꯨꯝꯕꯗꯨ ꯃꯌꯥꯝ ꯆꯥꯕꯗꯨꯅ ꯑꯉꯥꯡꯗ ꯁꯣꯛꯑꯦ ꯍꯩ ꯃꯍꯤ꯫ ꯊꯛꯆꯜꯂꯦ ꯑꯗꯩ ꯆꯈꯥꯎ ꯁꯣꯛꯂꯛꯇꯣꯏꯅꯦ ꯑꯉꯥꯡꯁꯦ ꯍꯧꯖꯤꯛꯇꯤ ꯀꯦꯟꯁꯔ꯫ ꯀꯦꯟꯁꯔꯁꯤ ꯌꯥꯝ ꯄꯥꯛꯇꯅꯅꯦꯕ ꯅꯥꯔꯛꯏꯁꯦ ꯁꯨꯒꯔꯁꯤꯒ꯫ ꯑꯁꯤ ꯑꯩꯈꯣꯏꯅ ꯁꯨꯝꯕ ꯐꯠꯇꯕ ꯆꯥꯕ ꯑꯗꯨꯅ꯫ ꯍꯤꯡꯒꯣꯜ ꯁꯥꯝꯕꯜꯁꯦ ꯌꯥꯔꯤꯉꯩ ꯄꯣꯠ ꯊꯥꯖꯤꯜꯂꯒ꯫ ꯏꯁꯥ ꯏꯁꯥꯒꯤ ꯌꯨꯝ ꯌꯨꯝꯗꯒꯤ ꯌꯨꯝ ꯌꯨꯝ ꯁꯦꯝꯗꯣꯛꯑꯒ ꯂꯩꯀꯥꯏ ꯂꯩꯀꯥꯏ ꯑꯃꯨꯛ ꯁꯦꯝꯗꯣꯔꯣ꯫ ꯆꯠꯇꯣꯏꯅꯤ ꯂꯩꯀꯥꯏꯗꯒꯤ ꯁꯃꯥꯖꯁꯦ ꯏꯁꯥ ꯏꯁꯥꯅ ꯍꯩꯔꯨꯕ꯫ ꯇꯝꯃꯨꯕ ꯃꯍꯩꯁꯤꯒꯤ ꯃꯍꯩꯁꯦ꯫ ꯒ꯭ꯌꯥꯟ ꯇꯥꯔꯒ ꯁꯦꯝꯗꯣꯛꯑꯣ ꯁꯦꯝꯗꯣꯛꯑꯒ ꯁꯨꯝ ꯈꯖꯤꯛ ꯈꯖꯤꯛꯁꯦ ꯁꯦꯝꯗꯣꯔꯛꯀꯗꯕꯅꯤ꯫ ꯃꯇꯝ ꯁꯪꯕ ꯃꯇꯝꯗ ꯏꯆꯥꯁꯦ ꯑꯩꯈꯣꯏꯅ ꯂꯥꯏꯔꯤꯛ ꯇꯥꯛꯄꯤꯒꯗꯕꯅꯤ꯫
ꯎꯝ꯫
ꯂꯣꯏꯅꯒꯗꯕꯅꯤ꯫ ꯃꯃꯥꯒ ꯑꯗꯨꯝ ꯂꯣꯏꯅꯔꯤꯕ ꯂꯣꯏꯅꯔꯒ ꯂꯩꯔꯤꯕ ꯃꯆꯥꯅ ꯀꯩꯗꯧꯅꯨꯡꯗ ꯃꯥꯡꯉꯣꯏ꯫ ꯏꯆꯥꯁꯤꯗ ꯑꯩꯈꯣꯏꯒꯤ ꯑꯋꯥꯕꯁꯨ ꯎꯍꯟꯒꯗꯕꯅꯤ ꯅꯨꯡꯉꯥꯏꯕꯁꯨ ꯎꯍꯟꯒꯗꯕꯅꯤ꯫ ꯑꯅꯤꯃꯛꯁꯦ ꯈꯪꯍꯜꯂꯒ ꯆꯠꯀꯂꯝꯅꯦꯕ ꯍꯥꯏꯗꯤ ꯏꯆꯥꯁꯤꯗ ꯁꯪꯕ ꯃꯇꯝ꯫ ꯃꯇꯝꯅ ꯂꯥꯏꯔꯤꯛ ꯇꯥꯛꯄꯤꯒꯅꯤ ꯑꯐꯕ ꯆꯤꯟꯖꯥꯛ ꯄꯤꯖꯕꯤꯅꯤ ꯑꯐꯕ ꯄꯥꯎꯇꯥꯛ ꯄꯤꯕꯤꯒꯅꯤ ꯏꯆꯥꯁꯤꯗ꯫ ꯃꯥꯎꯁꯦ ꯑꯐꯕ ꯋꯥꯈꯟꯇ ꯈꯜꯂꯒꯅꯦ ꯍꯥꯏꯗꯤ ꯑꯩꯈꯣꯏꯅ ꯃꯤ꯫ ꯑꯩꯈꯣꯏꯒꯤ ꯃꯇꯝꯗ ꯑꯩꯈꯣꯏꯅ ꯃꯤ ꯑꯣꯏꯍꯧꯗ꯭ꯔꯁꯨ ꯋꯥꯍꯧꯔꯁꯨ ꯏꯆꯥꯁꯤꯗꯗꯤ ꯑꯐꯕꯒꯤ꯫ ꯑꯐꯕ ꯑꯃꯛꯇ ꯑꯣꯏꯍꯟꯕꯤꯒꯗꯕꯅꯦꯕ꯫ ꯑꯗꯨꯅ ꯃꯥꯗꯤ ꯑꯐꯕ ꯑꯣꯏꯔꯒ ꯑꯐꯕ ꯑꯣꯏꯒꯗꯕꯅꯤ ꯍꯧꯖꯤꯛ꯫ ꯎꯝ ꯄꯣꯠꯁꯦ ꯀꯥꯏ ꯀꯥꯢ ꯊꯥꯏꯅꯣ꯫
ꯄꯣꯠꯁꯤꯔꯣ ꯊꯕꯤ ꯊꯥꯏ꯫ ꯆꯨꯖꯥꯛ ꯊꯥꯏ ꯃꯣꯔꯣꯛ ꯑꯇꯦꯛꯄ꯫
ꯍꯥꯔꯗꯤ ꯑꯝꯇ ꯍꯥꯞꯇꯦꯀꯣ꯫
ꯍꯥꯔ ꯍꯥꯞꯇꯦ꯫
ꯍꯥꯞꯇꯦ ꯑꯗꯨ ꯑꯗꯨ ꯆꯥꯔꯗꯤ ꯑꯗꯨꯝ ꯐ ꯇꯥꯕ꯫
ꯎꯝ꯫
ꯑꯇꯩ ꯀꯩꯀꯩ ꯈꯥꯃꯦꯟꯒꯨꯝꯕ ꯀꯗꯤ ꯊꯥꯕꯔꯣ꯫
ꯈꯥꯃꯦꯟ ꯈꯥꯃꯦꯟꯁꯨ ꯊꯥꯏꯌꯦ꯫
ꯑꯥ꯫
ꯑꯗꯩ ꯁꯦꯕꯣꯠ꯫
ꯑꯥ ꯂꯣꯏ ꯁꯨꯔꯦꯅꯦ ꯑꯗꯨꯗꯤ ꯑꯗꯨꯗꯤ꯫ ꯑꯣ ꯇꯉꯥꯏ ꯐꯗꯕ ꯂꯩꯔꯤꯁꯦ ꯑꯗꯨꯗꯤ꯫ ꯊꯥꯎ ꯊꯨꯝꯁꯦ ꯈꯛꯇ ꯉꯥꯏꯔꯦꯅ ꯂꯩꯔꯤꯁꯦ ꯁꯨꯝꯕꯕꯁꯤꯗꯤ ꯑꯩꯈꯣꯏꯅ ꯁꯨꯡꯗ꯭ꯔꯕꯅꯤꯅꯀꯣ꯫
ꯗꯒꯤ ꯂꯣꯏꯅ ꯆꯥꯏꯗ
ꯍꯣꯏꯗꯤ ꯊꯥꯎꯒꯨꯝꯕꯗꯨꯁꯨ ꯁꯨꯡꯕ ꯌꯥꯏ ꯍꯥꯏꯖꯦ ꯍꯪꯒꯥꯝ ꯀꯨꯝꯕꯖꯦ ꯂꯣꯛꯑꯒ ꯃꯔꯨꯖꯤꯅ ꯑꯩꯈꯣꯏꯅ ꯈꯔ ꯂꯣꯛꯆꯕꯖꯤꯅ ꯁꯤꯅꯖꯨ ꯍꯦꯟꯂꯦ ꯈꯤꯇꯪ ꯍꯩꯕꯗ ꯃꯤꯠ ꯀꯥꯔꯒ ꯐꯕꯅꯦ ꯊꯥꯎꯖꯦ ꯅꯠꯇ꯭ꯔꯣ ꯊꯥꯎ ꯊꯥꯎ ꯑꯐꯕ ꯆꯥꯔꯒ ꯍꯥꯏꯗꯤ ꯑ ꯑꯗꯩꯗꯤ ꯁꯥꯔꯛꯏꯖꯦ ꯃꯌꯥꯡꯅ ꯍꯥꯏꯗꯤ ꯃꯣꯏꯕꯨ ꯐꯠꯇꯦ ꯍꯥꯏꯕꯗꯤ ꯅꯠꯇ ꯃꯣꯏꯅ ꯁꯥꯔꯤꯖꯦ ꯀꯔꯝ ꯀꯔꯝꯕ ꯃꯑꯣꯡꯗ ꯁꯥꯏꯅꯣꯖꯦ ꯈꯪꯕ ꯅꯠꯇꯦꯕ ꯑꯩꯈꯣꯏꯅ ꯎꯗ꯭ꯔꯕꯅꯤꯅ ꯍꯣꯏ ꯑꯗꯨꯗꯤ ꯐꯔꯦ ꯅꯪꯖꯨ ꯂꯩꯖꯔꯣ ꯑꯩꯖꯨ ꯑꯉꯥꯡ ꯂꯥꯛꯑꯦ ꯆꯥꯛ ꯏꯁꯤꯡ ꯂꯣꯏꯁꯟꯒꯤꯒꯦꯀꯣ